ꯇꯥꯕ꯭ꯔꯣ
ꯇꯥꯔꯦ ꯇꯥꯔꯦ ꯀꯩꯅ ꯀꯣ
ꯑꯉꯥꯡ ꯀꯞꯇꯕ꯭ꯔꯣ
ꯑꯉꯥꯡ ꯍꯧꯖꯤꯛꯗ ꯀꯥꯄꯒ ꯂꯩꯕ ꯍꯧꯒꯗꯕꯒꯤ
ꯐꯖꯅ ꯁꯨꯝꯍꯜꯂꯨꯀꯣ ꯏꯕꯥꯅꯤꯒꯤ ꯑꯉꯥꯡꯗꯣ
ꯃꯃꯥ ꯃꯃꯥꯅ ꯄꯥꯝꯃꯤꯌꯦ
ꯀꯥꯞꯍꯟꯒꯅꯨꯀꯣ
ꯀꯚ ꯂꯣꯏ ꯀꯥꯚꯥ ꯂꯣꯏ
ꯅꯪ ꯅꯪꯁꯨ ꯀꯩꯅꯣ ꯃꯔꯛ ꯃꯔꯛꯇ ꯂꯥꯛꯑꯣꯍꯦ ꯀꯔꯤꯔꯣ ꯃ ꯄꯥ ꯑꯣꯗꯕꯔ ꯈꯥꯗ ꯀꯕꯗ ꯀꯚꯦ
ꯑꯣ ꯃꯥꯁꯦ ꯑꯩ ꯅꯪꯗꯨꯔꯅꯦꯍ
ꯃꯄꯥꯗ ꯊꯕꯛ ꯆꯦꯟꯃꯟꯗꯅꯀꯣ ꯃꯆꯥ ꯅꯨꯡꯁꯤꯕꯒ ꯈꯪꯗ꯭ꯔꯦꯗꯒ ꯍꯣꯔꯦꯟ ꯆꯥꯔꯀꯥꯟꯗ ꯃꯄꯥ ꯃꯁꯛ ꯈꯪꯉꯔꯣꯏꯀꯣ
ꯑ ꯉꯁꯥꯏ ꯈꯪꯉꯔꯣꯏ ꯈꯪꯗꯦ ꯈꯪꯗꯦꯅꯦ
ꯃꯥꯏꯗꯤ ꯇꯧꯅꯦ ꯅꯨꯡꯉꯥꯏꯇꯦ ꯊꯋꯥꯏ ꯅꯨꯡꯉꯥꯏꯇꯦ ꯂꯥꯛꯇꯤ ꯂꯥꯛꯑꯣꯀꯣ
ꯃꯔꯛ ꯃꯔꯛꯇ ꯂꯥꯛꯀꯅꯤꯗ ꯁꯪꯕ ꯃꯇꯝꯗ
ꯁꯪꯕꯁꯦ ꯅꯪ ꯀꯩꯗꯧꯉꯩ ꯁꯪꯒꯗꯔꯣ
ꯈꯪꯗꯦꯅꯦ ꯍꯧꯖꯤꯛꯁꯨ ꯍꯧꯖꯤꯛꯁꯨ ꯁꯪꯕꯅꯦ ꯍꯧꯖꯤꯛ ꯁꯨ ꯁꯪꯕꯅꯦ ꯑꯗꯨ ꯇꯨꯝꯃꯒ ꯂꯩꯔꯤꯌꯦ
ꯅꯪꯒꯤꯁꯦ ꯇꯨꯝꯕꯩ ꯊꯕꯛ ꯇꯧꯕ꯭ꯔꯥ ꯈꯪꯗꯣꯏꯗ
ꯃꯥꯅꯦ ꯇꯝꯕꯒꯤ ꯊꯕꯛꯁꯨ ꯅꯨꯡꯉꯥꯏꯌꯦ
ꯑꯗꯨ ꯅꯣꯏ ꯂꯩꯀꯥꯏꯗ ꯅꯨꯡꯉꯥꯏꯕ꯭ꯔꯣ ꯂꯩꯕ ꯅꯨꯡꯉꯥꯏꯕ꯭ꯔꯣ
ꯅꯨꯡꯉꯥꯏꯗ ꯑꯩꯈꯣꯏꯗ ꯑꯩꯈꯣꯏ ꯂꯩꯀꯥꯏꯗ ꯅꯨꯡꯉꯥꯏꯕꯁꯦ ꯀꯥꯏꯗ ꯅꯨꯡꯉꯥꯏꯒꯦ ꯍꯥꯏꯕꯗꯀꯣ ꯃꯔꯛ ꯃꯨꯛꯇ ꯋꯥꯛꯀꯤꯡ ꯆꯠꯂꯒ ꯏꯁꯥꯁꯦ ꯐ꯭ꯔꯦꯁ ꯐ꯭ꯔꯦꯁ ꯑꯦꯌꯥꯔ ꯂꯧꯕ ꯐ꯭ꯔꯦꯁ ꯑꯦꯌꯥꯔ ꯂꯧꯕ ꯑꯗꯨꯒꯨꯝꯕꯁꯦ ꯌꯥꯝ ꯅꯨꯡꯉꯥꯏꯌꯦ ꯕꯖꯥꯔꯒꯨꯝꯕ ꯂꯩ ꯆꯠꯊꯣꯛ ꯆꯠꯁꯤꯟ ꯇꯧꯕ ꯖꯒꯥ ꯑꯝꯇ ꯂꯩꯇꯦꯗꯅ
ꯑꯣ
ꯑꯩꯈꯣꯏ ꯂꯩꯀꯥꯏ ꯃꯅꯥꯛꯇꯗꯤ ꯒ꯭ꯔꯥꯎꯟꯁꯨ ꯌꯥꯝ ꯂꯩꯌꯦ ꯑꯗꯨꯒ ꯍꯣꯔꯦꯟ ꯅꯨꯡꯗꯥꯡꯁꯨ ꯑꯃꯨꯛ ꯃꯦꯂꯥ ꯍꯧꯔꯅꯤꯅ ꯀꯩꯅꯣ ꯁꯦꯝ ꯁꯥꯕ ꯍꯧꯔꯕꯅꯤꯅꯦ ꯑꯁ ꯅꯨꯡꯗꯥꯡꯗ ꯄꯩꯁꯥ ꯂꯩꯇ꯭ꯔꯗꯤ ꯃꯦꯂꯥꯁꯨ ꯆꯠꯄ ꯅꯨꯡꯉꯥꯏꯔꯣꯏꯗꯧꯔꯤ ꯑꯁ ꯃꯦꯂꯥ ꯌꯦꯡꯕ ꯂꯥꯛꯑꯣ ꯀꯩꯗꯧꯕꯒꯦ ꯑꯗꯨꯗꯤ ꯌꯥꯏ ꯑꯗꯨ ꯆꯞꯄ ꯅꯨꯡꯉꯥꯏꯤꯗꯅꯣ
ꯃꯦꯂꯥ ꯍꯥꯏꯕ꯭ꯔꯣ
ꯍꯣꯏ ꯍꯣꯏ
ꯑꯣ ꯑꯩ ꯑꯩ ꯋꯥꯈꯜꯗ ꯀꯔꯤ ꯈꯟꯕ꯭ꯔꯥ ꯈꯪꯕ꯭ꯔꯥ ꯅꯅꯤꯂꯥ ꯅꯅꯤꯂꯥꯗ ꯄ ꯆꯆꯥ ꯌꯥꯎꯔꯁꯨ ꯌꯦꯡꯕ ꯆꯠꯄ ꯌꯥꯏꯅ ꯃꯦꯂꯥ ꯍꯥꯏꯕꯅꯤꯀꯣ ꯑꯁ ꯆꯠꯂꯨꯅ ꯑꯗꯨꯗꯤ ꯑꯣ ꯆꯠꯂꯣ ꯑꯩꯒꯤ ꯀꯔꯤ ꯅꯆꯥ ꯅꯆꯥꯅꯨꯄꯥꯒꯤ ꯀꯩ ꯀꯩꯅꯣ
ꯍꯣꯏꯅꯦ ꯍꯅꯦ ꯏꯆꯥ ꯅꯨꯄꯥꯒꯤ ꯌꯦꯡꯕ ꯅꯤꯅꯦ
ꯏꯡꯔꯛꯑꯣ ꯑꯁ ꯎꯝ ꯆꯥꯎꯨꯔꯕꯅꯦꯍꯦ ꯆꯥꯎꯔꯕꯅꯦ ꯅꯪ ꯈꯣꯡꯒꯨꯞꯒꯨꯝꯕ ꯂꯩꯗꯅꯥꯠ ꯆꯄꯒꯨꯝꯕ ꯆꯞꯄꯗꯤ ꯍꯥꯏꯥꯏꯇꯔꯤ ꯑꯗꯣꯁꯨ ꯆꯥꯕꯤ ꯁꯀꯅꯤꯗꯅ ꯏꯔꯛꯑꯣꯍꯦ ꯅꯊꯟꯗꯩꯗꯤ ꯂꯩꯔꯛꯀꯅꯨꯍꯦ ꯑꯗꯨ ꯅꯠꯇꯕꯤꯗ ꯅꯪ ꯍꯥꯟꯅꯒꯤ ꯈꯪꯅꯕꯤ ꯑꯣ ꯅꯠꯇ꯭ꯔꯒ ꯑꯌꯨꯛ ꯑꯌꯨꯛꯇ ꯂꯨꯝꯕ ꯆꯠꯄ ꯅꯨꯄꯤꯁꯤꯡꯒꯤ ꯀꯤꯂꯤꯞꯀꯨꯝꯕ ꯀꯔꯤ ꯀꯩ ꯀꯩꯅꯣ ꯂꯩꯔꯂ ꯆꯠꯂꯝꯃꯗꯤ ꯀꯩꯗꯤ ꯃꯥꯡꯖꯔꯦꯀꯣ
ꯏꯆꯥꯅꯨꯄꯤꯁꯨ ꯏꯆꯥꯅꯨꯄꯥꯒꯤꯁꯨ ꯂꯩꯔꯛꯀꯅꯤ ꯃꯃꯥꯒꯤꯁꯨ ꯂꯩꯔꯛꯀꯅꯤ
ꯃꯃꯥꯒꯤ ꯃꯃꯥꯒꯤꯁꯤꯦ ꯀꯔꯤ ꯀꯔꯤ ꯏꯂ ꯏꯗꯣꯏꯦ ꯋꯥꯅꯥ
ꯁꯄ꯭ꯔꯥꯏꯖꯅꯤ ꯀꯩꯩꯅ ꯍꯧꯖꯤꯛ ꯍꯥꯏꯗꯣꯛꯄ ꯌꯥꯗꯦ ꯎꯝ ꯍꯧꯖꯤꯛ ꯍꯥꯏꯗꯣꯛꯄ ꯌꯥꯗꯦ ꯀꯩꯅꯣ
ꯎꯝ ꯍꯥꯏꯗꯣ ꯑꯣꯏ ꯍꯥꯏ ꯍꯥꯏꯗꯣ ꯁꯔꯄ꯭ꯔꯥꯏꯖꯅ ꯂꯩꯔꯛꯇꯕꯤ ꯂꯥꯛꯑꯗꯤ ꯄ꯭ꯔꯥꯏꯁ ꯀꯗꯗꯤ ꯎꯝ ꯏꯗꯤ ꯀꯥꯗꯧꯅꯤꯀꯣ
ꯀꯇ꯭ꯔꯥ
ꯑꯁ ꯅ ꯁꯔꯄ꯭ꯔꯥꯏꯖ ꯍꯥꯟꯅ ꯈꯪꯈ꯭ꯔꯦꯗ ꯆꯠꯂꯦ
ꯑ
ꯀꯩꯅꯣ ꯈꯪꯗꯣꯏꯅꯦ ꯅꯨꯄꯤ ꯂꯨꯝꯕ ꯆꯠꯄꯁꯦ ꯍꯛꯆꯥꯡꯒꯁꯦ
ꯌꯥꯝ ꯐꯩꯌꯦ ꯌꯥꯝ ꯐꯩꯌꯦ ꯍꯛꯥꯡꯁꯦ ꯏꯁꯥꯁꯤ ꯌꯥꯝ ꯀꯣꯛꯀꯦ ꯇꯧꯋꯦ
ꯑꯗꯣ ꯅꯪ ꯍꯥꯟꯅ ꯂꯥꯏꯅꯥ ꯂꯩꯔꯝꯃꯗꯤ ꯑꯃꯨꯛꯀ ꯆꯦꯛꯑꯞ ꯆꯠꯂꯣ
ꯂꯥꯏꯅꯥꯁꯨ ꯀꯣꯛꯄ ꯑꯗꯨꯒ ꯏꯁꯥꯁꯨ ꯁꯨ ꯌꯥꯡꯍꯟꯕ ꯏꯁꯥꯁꯨ ꯅꯨꯡꯉꯥꯏꯍꯟꯕ ꯆꯥꯛꯁꯨ ꯆꯥꯛ ꯆꯥꯛꯁꯨ ꯐꯖꯅ ꯆꯥꯍꯟꯕ ꯆꯥꯛꯁꯨ ꯌꯥꯝ ꯆꯪꯕ ꯑꯗꯨꯒ ꯋꯥꯈꯜꯁꯨ ꯌꯥꯝ ꯅꯨꯡꯉꯥꯏꯕ ꯁꯤꯅꯤ
ꯁꯛꯁꯨ ꯐꯖ ꯊꯧꯔꯝꯒꯅꯦ ꯀꯣ ꯁꯛꯁꯨ ꯐꯖ ꯊꯧꯔꯝꯒꯅꯦꯕ
ꯃꯥꯅ ꯅꯣꯏꯁꯨ ꯍꯔꯥꯎꯔꯝꯒꯅꯦꯕ ꯅꯣꯏꯅ ꯂꯝꯕꯤ ꯆꯠꯄ ꯃꯇꯝꯗ ꯄꯥꯈꯪꯁꯤꯡꯅ ꯂꯛꯅꯔꯒ ꯌꯦꯡꯉꯒ ꯆꯠꯈꯤꯕꯗꯣ ꯅꯣꯏ ꯌꯨꯝꯗ ꯍꯜꯂꯛꯑꯒ
ꯑꯦ ꯑꯩꯗꯤ ꯎꯗꯦ ꯏꯃꯨꯡꯗ ꯂꯩꯕꯒꯤꯀꯣ ꯑꯩꯗꯤ ꯅꯪ ꯈꯛꯇ ꯈꯟꯖꯕꯅꯤꯅꯀꯣ
ꯅ ꯆꯤꯟꯊꯒꯅ ꯇꯅ ꯆꯤꯟꯊꯒ ꯂꯝꯕꯤ ꯁꯣꯔꯣꯛꯇꯒ ꯆꯠꯂꯒ ꯍꯟꯗꯛ ꯅꯨꯄꯥꯁꯤꯡꯅ ꯑꯩ ꯑꯁ ꯏꯉꯄꯣ ꯍꯥꯏꯕꯤꯕ ꯋꯥ ꯅꯠꯇꯦ ꯍꯥꯏ ꯌꯦꯡꯉꯛꯄ ꯅꯠꯇꯦꯗ ꯑꯩꯅ ꯍꯥꯏꯕꯗꯤ ꯃꯥꯒꯤ ꯃꯤꯠꯇꯣ ꯅꯪꯉꯣꯟꯗ ꯆꯣꯏꯔꯛꯄꯗꯣ ꯅꯪꯅ ꯌꯨꯝꯗ ꯑꯃꯨꯛ ꯌꯨꯝꯗ ꯍꯜꯂꯒ ꯑꯁ ꯉꯁꯥꯏ ꯑꯩꯒꯤ ꯅꯨꯄꯥꯗꯨꯗ ꯑꯩꯉꯣꯟꯗ ꯌꯦꯡꯕꯗꯗꯤ ꯑꯁ ꯌꯥꯝ ꯃꯁꯛ ꯌꯥꯝ ꯐꯖꯩ ꯍꯦꯛ ꯀꯥꯏꯅ ꯑꯩꯕꯨ ꯑꯩꯁꯤ ꯌꯥꯝ ꯑꯩꯁꯤ ꯁꯤ ꯌꯥꯝ ꯑꯩ ꯁꯛꯁ ꯌꯥꯝ ꯐꯖꯕꯒꯤ ꯇꯥꯏ ꯐꯖꯕꯒꯤꯔ ꯈꯜꯂꯒ ꯀꯣꯟ
ꯑꯃꯨꯛꯀ ꯃꯤꯁꯦ ꯌꯦꯗ ꯌꯦꯡꯗꯣꯏꯅꯦꯕꯒ ꯑꯗꯨꯒ
ꯑꯗꯨꯃꯥꯏꯅꯒ ꯇꯧꯔꯛꯇ꯭ꯔꯣꯕ
ꯇꯧꯗꯤꯗ ꯈꯪꯗꯦ ꯍꯟꯗꯛ ꯍꯟꯗꯛ ꯃꯔꯛꯁꯦ ꯑꯉꯥꯡ ꯑꯉꯥꯡ ꯁꯦꯟꯅꯕꯒꯤꯔ ꯈꯪꯗꯦꯕ
ꯑꯉꯥꯡꯕ ꯂꯩꯕꯒꯤꯅꯤ ꯑꯉꯥꯡ ꯁꯦꯟꯅꯕꯒꯤ ꯅꯠꯇꯦ ꯑꯃꯥꯡꯕ ꯍ
ꯑꯗꯒꯤ ꯏꯔ ꯀꯗꯦ ꯑꯗꯨꯒꯨꯝꯕ ꯋꯥꯈꯟ ꯇꯣꯛ ꯇꯣꯛꯇꯣꯏꯕ ꯅꯣꯏ ꯅꯨꯄꯥꯗꯤ ꯍꯣꯏ ꯑꯉꯥꯡ ꯂꯩꯔꯁꯨ ꯅꯨꯄꯤ ꯎꯔꯗ ꯑꯩ ꯅꯨꯃꯤꯠꯇꯣ ꯌꯦꯡꯗꯕꯤ ꯗꯤ ꯅꯠꯇꯦꯕꯀꯣ
ꯑꯗꯨ ꯅꯣꯏ ꯁ ꯇꯔ ꯅꯣꯏꯁꯨ ꯅꯣꯏꯁꯨ ꯇꯧꯔꯝꯒꯅꯤꯗ ꯑꯗꯨꯒꯨꯝꯕꯗꯤ
ꯑꯩꯈꯣꯏꯗꯤ ꯃꯄꯥꯟ ꯊꯣꯛꯄ ꯁꯪꯕꯅꯤ ꯈꯪꯗꯦꯀꯣ ꯃꯄꯥꯟꯕꯨ ꯊꯣꯛꯄꯊꯑ
ꯁꯥꯊꯤꯕꯅꯦ ꯑꯗꯨꯅꯦ ꯂꯩꯁꯥꯕꯤꯁꯤꯡ ꯂꯩꯁꯥꯕꯤꯁꯤꯡꯅ ꯍꯦꯛ ꯊꯣꯛꯄ ꯊꯣꯛꯇꯕ ꯃꯇꯝꯗꯗꯤ ꯊꯣꯛꯇ꯭ꯔꯦꯕꯀꯣ ꯍꯦꯛ ꯊꯣꯛꯄ ꯃꯇꯝꯗꯗꯤ ꯗꯤ ꯌꯥꯝ ꯁꯥꯊꯤꯑ ꯍꯥꯏꯕꯅꯤꯅꯦ
ꯆꯠꯁꯦ ꯅꯪ ꯌꯥꯝ ꯈꯪꯉꯝꯃꯦ
ꯑꯗꯣ ꯑꯗꯨꯃꯥꯏꯅ ꯇꯧꯈꯔꯕ
ꯆꯏꯒꯗꯦ
ꯑꯩꯁꯦ ꯑꯩꯁꯦ ꯈꯜꯂꯤꯅꯦꯕꯀꯣ ꯅꯪꯁꯦ ꯃꯄꯥꯟꯗ ꯊꯣꯛꯇꯕꯁꯦ ꯀꯨꯏꯕꯒꯤꯔ ꯑꯩꯁꯦ ꯅꯪ ꯗꯤ ꯄꯤꯗ ꯌꯦꯡꯉ ꯑꯁ ꯃꯁꯛ ꯌꯥꯝ ꯃꯁꯁꯦ ꯌꯥꯝ ꯐꯖ ꯊꯣꯛꯑꯦꯍꯦ ꯑꯩꯈꯣꯏ ꯃꯃꯥꯁꯦꯅ ꯈꯜꯂꯒ ꯂꯩꯕꯅꯦ
ꯎꯝ ꯅꯪ ꯑꯩ ꯎꯈ꯭ꯔꯕꯣ ꯅꯪ ꯂꯥꯛꯈ꯭ꯔꯕꯣ
ꯅꯪꯒꯤꯗꯤ ꯄꯤꯗ ꯍꯥꯏꯕꯅꯤꯗ
ꯑꯖꯤ ꯄꯤꯔꯦ ꯍꯥꯟꯅꯒꯤꯅꯤ ꯀꯩꯅꯣ ꯂꯩꯁꯥꯔꯤꯉꯩ ꯂꯩ ꯁꯥꯔꯤꯉꯩꯗꯒꯤꯅꯤꯅꯦ ꯀꯩꯅꯣ
ꯅꯍꯥꯁꯨ ꯎꯕꯗꯨꯗꯤ
ꯀꯥꯏꯗ ꯑꯣ ꯑꯠꯠ ꯑꯗꯨꯗꯤ ꯑꯩ ꯁꯛꯇꯣ ꯌꯥꯗ꯭ꯔꯕꯅꯤꯅꯦ ꯇꯨꯝꯕꯒ ꯆꯥꯕ ꯃꯇꯝ ꯆꯥꯅ ꯇꯧꯗꯕꯅꯤꯅ ꯇꯨꯝꯕꯁꯨ ꯋꯥꯠꯂꯦ ꯑꯩꯗꯤ ꯑꯗꯨ ꯑꯩꯗꯣ ꯑꯗꯨꯃꯥꯏ ꯍꯥꯏꯔꯤꯅꯦ ꯌꯨꯝꯗ ꯂꯥꯛꯑꯒ ꯌꯨꯝꯗꯨꯗꯤ ꯐꯖꯔꯒ ꯂꯩꯔꯦꯀꯣ ꯑꯩꯅ ꯈꯜꯂꯤꯕ ꯑꯁꯤꯗ ꯂꯥꯛꯑꯒ ꯏꯁꯥ ꯁꯛ ꯇꯣ ꯊꯤ ꯊꯤ ꯀꯩ ꯇꯧꯋꯦꯕ ꯍꯥꯏꯗꯤ ꯇꯨꯝꯕ ꯆꯥꯕꯗꯣ ꯃꯇꯝ ꯆꯥꯅ ꯆ ꯆꯥꯗ꯭ꯔꯦ ꯑꯗꯣ ꯇꯨꯝꯕꯁꯨ ꯃꯔꯥꯡ ꯀꯥꯏꯅ ꯇꯨꯝꯕ ꯐꯪꯗ꯭ꯔꯦ ꯑꯗꯨꯒꯤ ꯑꯩꯗꯤ ꯌꯥꯗꯦꯕ ꯅꯨꯃꯤꯠ ꯑꯃ ꯅꯨꯡꯗꯥꯡ ꯑꯃ ꯇꯨꯝꯗꯕ ꯁꯦ ꯑꯩꯉꯣꯟꯗ ꯀꯩꯅꯣ ꯏꯁꯥꯁꯦ ꯌꯥꯝ ꯆꯣꯠꯊꯩꯌꯦꯕ ꯌꯥꯗꯦ ꯑꯗꯨꯒꯤ ꯑꯦ ꯏꯃꯥꯗ ꯍꯥꯏꯔꯤꯅꯦ ꯚꯤꯗꯤꯑꯣ ꯀꯣꯜ ꯇꯧꯋꯦ ꯏꯃꯥꯗ ꯑꯩꯈꯣꯏ ꯀꯩꯅꯣꯒꯤ ꯐꯣꯟ ꯑꯃꯗꯀꯣ
ꯎꯝ
ꯃꯥ ꯑꯩꯁꯥ ꯌꯥꯝ ꯊꯤꯈꯕꯅꯦꯉꯅꯨꯡꯉꯥꯏ ꯀꯥꯡꯗꯤ ꯀꯥꯡꯕꯨ ꯃꯥꯜꯂꯦ ꯍꯥꯏꯔꯛꯑꯦ ꯑꯩꯅ ꯏꯁ ꯗꯤ ꯑꯩ ꯅꯨꯃꯤ ꯅꯨꯃꯤꯠ ꯅꯨꯡꯗꯥꯡꯗ ꯇꯨꯝꯕ ꯐꯪꯗ꯭ꯔꯅ ꯀꯃꯥꯏ ꯅꯣꯏꯈꯠꯇꯣꯏꯅꯣ ꯏ ꯊꯤ ꯊ ꯀ ꯌꯥꯗ꯭ꯔꯦ ꯍꯥꯏꯔꯒ ꯏꯃꯥꯗ ꯀꯩꯝꯇ ꯍꯥꯏꯗꯕꯤꯅ ꯅꯣꯛꯑꯒ ꯂꯩꯑꯦꯕ ꯋꯥꯅꯤꯗ ꯐꯖꯩꯗꯤ ꯍꯥꯏꯕ ꯍꯥꯏꯔꯛꯄ ꯌꯥꯒꯅꯦꯕ ꯑꯩ ꯄꯨꯛꯅꯤꯡ ꯈꯔ ꯅꯨꯡꯉꯥꯏꯅꯤꯡꯉꯥꯏ
ꯑꯦꯁ ꯑꯦꯁꯤ ꯑꯦꯁ ꯑꯦꯁ
ꯀꯞꯅꯤꯡꯉꯛꯄ ꯋꯥꯅꯤꯗ ꯌꯨꯝ ꯅꯤꯡꯁꯤꯡ ꯒ ꯍ ꯃꯤꯁ ꯇꯧ ꯍꯦ
ꯐꯠꯇꯦꯗ
ꯆꯠꯅꯤꯡꯉꯨꯅꯦ ꯂꯣꯏꯔꯦ
ꯑꯩꯅ ꯎꯕ ꯃꯇꯝ ꯅꯨꯃꯤꯠꯇꯨꯗꯤ ꯌꯥꯝ ꯐꯖ ꯐꯖꯔꯝꯃꯤꯗ ꯅꯣꯐꯦꯠ ꯅꯣꯞꯐꯦꯠ ꯇꯧꯔꯒ
ꯑꯦꯁ ꯅꯣꯏ ꯎꯕꯒꯤ ꯑꯣꯏꯔꯝꯅꯦ ꯑꯗꯨꯗꯤ
ꯑꯁ ꯌꯥꯝ ꯐꯖꯩꯔꯥ ꯃꯌꯥꯝ ꯌꯥꯝ ꯐꯖꯩꯌꯦ ꯑꯩꯒꯗꯤ ꯑꯁ ꯀꯩꯅꯣꯅꯦ
ꯑꯁ ꯅꯪꯒꯤ ꯐꯖꯔꯗꯤꯦ ꯃꯤꯁꯨ ꯐꯖꯔꯝꯅꯤꯀꯣ ꯑꯗꯨꯗꯤ ꯎ ꯃꯤꯇ ꯁꯣꯏꯗꯤ ꯁꯣꯏꯗꯤꯀꯣ
ꯑꯗꯨꯨꯝꯃꯛ ꯆꯥꯎꯔꯒ ꯌꯨꯝ ꯅꯤꯡꯁꯤꯡꯉꯛꯑꯦ ꯀꯛꯑꯦ
ꯅꯤꯡꯁꯤꯡꯗ꯭ꯔꯗꯤ ꯀꯩꯅꯣ ꯅꯨꯄꯥ ꯅꯨꯄꯥꯒ ꯅꯨꯄꯤꯒ ꯄꯨꯛꯅꯤꯡꯁꯦ ꯌꯥꯝ ꯈꯦꯠꯅ ꯅꯤꯠꯇꯨ ꯍꯦꯒꯣ ꯌꯥꯝ ꯈꯦꯠꯅꯩꯌꯦ ꯍꯥꯏꯗꯤ ꯌꯨꯝ ꯅꯤꯡꯁꯤꯡꯒꯜꯂꯦꯕ ꯅꯨꯄꯤꯁꯤꯡꯗ ꯄꯥꯗ ꯎ ꯊꯣꯛꯄ ꯑꯗꯨꯝ ꯆꯠꯂꯤꯗꯅ ꯃꯌꯨꯝꯗ ꯅꯠꯇ꯭ꯔꯁꯨ ꯍꯣꯏ ꯅꯤꯡꯁꯤꯡꯕꯨ ꯅꯤꯡꯁꯤꯡꯔꯝꯒꯅꯤ ꯑꯗꯨꯁꯨ ꯅꯨꯄꯤꯒꯨꯝꯕ ꯌꯥꯝꯅ ꯀꯥ ꯍꯦꯟꯅ ꯇꯧꯗꯦꯕ
ꯑꯁ ꯑꯗꯨꯗꯤ ꯌꯨꯝ ꯄꯥꯟꯕꯗ ꯌꯥꯔꯣꯏꯅꯤ
ꯑꯩꯔꯣ
ꯎꯝ
ꯃꯥꯅꯔꯣꯣꯏꯗ
ꯐꯥꯔ ꯌꯨꯝꯗ ꯂꯩꯕ ꯌꯨꯝꯗ ꯂꯩꯕ ꯃꯇꯝꯗꯗꯤ ꯀꯩꯅꯣ ꯍꯥꯏꯗ꯭ꯔꯥ ꯃꯃꯥꯅ ꯑꯁ ꯏꯆꯥ ꯅꯨꯨꯄꯤꯁꯦ ꯃꯁꯛ ꯌꯥꯝ ꯐꯖꯩ ꯑꯩ ꯃꯁꯛ ꯃꯇꯧ ꯌꯥꯝ ꯐꯖꯩ ꯀꯥꯏꯅ ꯍꯥꯏꯔꯛꯦ
ꯍꯥꯏꯗꯤ ꯑꯩꯅ ꯍꯥꯏꯔꯤꯅꯦ ꯑꯩꯅ ꯐꯤ ꯑꯩꯅ ꯐꯤ ꯁꯥꯕ ꯑꯗꯣ ꯐꯤꯒꯨꯝꯕ ꯁꯥꯕ ꯂꯣꯏꯔꯀꯥꯟꯗ ꯑꯃꯨꯛꯀ ꯁꯦꯠꯂꯒ ꯂꯣꯏ ꯅꯣꯏ ꯁꯤꯜꯂꯀꯥꯟꯗ ꯁꯤꯠꯂꯒ ꯏꯃꯥ ꯏꯃꯥ ꯅꯪ ꯍꯔꯥꯎꯅꯤꯡꯉꯥꯏ ꯂꯩꯔꯕꯅꯤꯀꯣ ꯑꯩ ꯅꯆꯥ ꯅꯆꯥ ꯌꯥꯝ ꯐꯖꯩ ꯑꯩꯉꯣꯟꯗ ꯌꯥꯝ ꯄꯛꯇꯨꯔꯁꯤ ꯀꯥꯏꯅ ꯇꯧꯔꯦ ꯏꯃꯥꯅ ꯍꯥꯏꯕ꯭ꯔ ꯊꯥꯖꯅꯤꯡꯕꯅꯤ ꯅꯪꯗꯤ ꯂꯣꯏꯅꯃꯛ ꯄꯪꯅꯤꯡ
ꯊꯒ ꯃꯤ ꯑꯃꯝꯇ ꯊꯥꯒꯠꯅꯤꯡꯉꯥꯏ ꯂꯩꯇꯕꯅꯤꯅ
ꯍꯣꯏꯅꯦ ꯃꯤꯅ ꯍꯥꯏꯕꯤꯗꯕꯅꯤꯅꯀꯣ ꯏꯊꯟ ꯎ ꯑꯩꯈꯣꯏ ꯏꯊꯟꯇ ꯑꯗꯨꯝ ꯍꯥꯏꯗ꯭ꯔꯗꯤ ꯌꯥꯔꯔꯣꯏꯕ ꯑꯩꯅ ꯍꯥꯏꯔꯦ ꯃꯤꯡꯁꯦ ꯃꯤꯡꯁꯦꯅꯦꯒ ꯏꯃꯥ ꯑꯩꯁꯦ ꯁꯛꯇꯤ ꯊꯕꯗꯤꯗꯗꯤꯦꯕꯥ ꯐꯖꯩꯀꯣ ꯍꯥꯏꯔ ꯏꯃꯗ ꯅꯣꯛꯄ ꯍꯧꯔꯅꯤ ꯍꯖꯤꯒ ꯅ ꯃꯥꯖꯦ ꯑ ꯑꯩꯅ ꯃꯥꯅ ꯃꯣꯐ꯭ꯂꯔ ꯑꯃ ꯁꯥꯕꯤꯕ ꯑꯩꯁꯨ ꯐꯅꯦꯛ ꯑꯃ ꯁꯥꯕ ꯑꯗꯨ ꯂꯣꯏꯃꯤꯟꯅꯕ ꯑꯗꯨ ꯂꯣꯏꯔꯒ ꯑꯅꯤꯗꯣ ꯑꯩ ꯁꯦꯠꯂꯒ ꯊꯣꯛꯛꯕ ꯊꯣꯛꯂꯛꯄ ꯑꯩꯅ ꯏꯃꯥ ꯃꯤ ꯑꯇꯩꯅ ꯁꯦꯠꯂꯗꯤ ꯐꯖꯔꯣꯏ ꯑꯩꯅ ꯁꯦꯠꯄꯒꯤ ꯐꯖꯔꯤꯅꯤꯀꯣ ꯍꯥꯏꯕ
ꯋꯥ ꯎꯝ
ꯌꯨꯝꯗꯗꯤ ꯑꯩ ꯐꯖꯩꯗ ꯃꯄꯥꯥꯟꯗꯗꯤ ꯈꯪꯅꯤꯀꯣ ꯃꯤꯗꯤ ꯈꯪꯗꯦ ꯑꯩꯅ ꯑꯩꯗꯤ ꯐꯖꯩꯌꯦꯦ ꯑꯃꯨꯛ ꯑꯗꯨꯝ ꯍꯥꯏꯕ ꯏꯃꯥꯅ ꯅꯣꯛꯄꯁꯤꯗꯤ
ꯐꯖꯕꯅꯤ ꯐꯖꯕꯅꯤ ꯑꯁ ꯏꯁꯥꯅ ꯏꯁꯥ ꯊꯥꯒꯠ
ꯅꯪꯒꯤ ꯅꯪꯒꯤꯗꯤ ꯈꯪꯗꯦꯣ ꯅꯪ ꯃꯤꯠꯇꯗꯤ ꯈꯪꯗꯦ ꯑꯗ ꯑꯅ ꯑꯗꯨꯝ ꯏꯁꯥ ꯏꯁꯥ ꯏꯊꯟꯇ ꯊꯥꯒꯠꯇ꯭ꯔꯗꯤ ꯀꯅꯥꯝꯇ ꯊꯥꯒꯠ ꯄꯤꯗꯦ ꯊꯥꯒꯠꯅꯤꯡꯉꯥꯏ ꯂꯩꯗꯦ ꯑꯗꯨ ꯊꯥꯒꯠꯇ ꯇꯥꯗꯦ ꯀꯥꯏꯅ ꯇꯧꯋ
ꯆꯁꯤ ꯊꯥꯒꯠꯄ ꯍꯩꯒꯗꯧꯕꯅꯦ ꯀꯩꯅꯣ
ꯑꯁꯦꯡꯕꯀꯣ ꯄꯦꯟꯁꯨ ꯄꯦꯟꯒꯗꯕꯅꯤꯀꯣ
ꯁ ꯍꯩꯒꯗꯧꯕ ꯇꯞꯁꯨ ꯇꯝꯒꯗꯧꯕ
ꯑꯗꯨꯅꯦ ꯏꯁꯥ ꯏꯊꯟꯇ ꯑ ꯀꯩ ꯍꯥꯏꯁꯤꯣꯏꯔꯥ ꯏꯪꯊꯕ ꯂꯩꯕꯗ ꯃꯤꯀꯣꯃꯥꯏꯗꯤ ꯇꯧꯗꯕꯅ ꯐꯕꯅꯦ
ꯎꯝ
ꯊꯤꯔꯁꯨ ꯏꯁꯣꯔꯅ ꯄꯤꯕ ꯁꯛꯅꯦ ꯏꯁꯣꯔꯅ ꯄꯤꯕꯅꯦ ꯍꯔꯥꯎꯅꯤꯡꯉꯥꯏ ꯂꯩꯔꯦꯕ ꯁꯣꯏꯕ ꯂꯩꯦ ꯀ ꯃꯤꯗꯤ ꯃꯤ ꯈꯔꯅꯗꯤ ꯃꯈꯣꯡ ꯆꯠꯄ ꯉꯝꯗꯕ ꯅꯨꯃꯤꯠ ꯇꯥꯡꯕ ꯃꯤ ꯌꯥꯝ ꯌꯥꯝ ꯂꯩꯌꯦ ꯑꯩꯈꯣꯏ ꯍꯔꯥꯎꯔꯤꯉꯩꯗꯤ
ꯃꯥꯅꯤ ꯃꯥꯅꯤ
ꯇꯨꯃꯥꯏ ꯉꯥꯡꯂꯛꯑꯒ ꯀꯩꯅꯣ ꯇꯧꯋꯦ ꯇꯨ ꯆꯨꯡꯉꯦ